ꯍꯜꯂꯣ ꯎꯝ ꯇꯥꯏ ꯀꯣ
ꯎꯝ ꯑꯥ
ꯎꯝ
ꯇꯥꯏꯌꯦ ꯕꯤꯖꯤ ꯑꯣꯏꯕ꯭ꯔꯣ
ꯑꯣꯏꯗꯦ
ꯏꯀꯥꯏꯌꯦ
ꯕꯤꯖꯤ ꯑꯣꯏꯗꯦ
ꯊꯕꯥꯛ ꯆꯥꯠꯇ꯭ꯔꯦ
ꯎꯝ
ꯑꯩꯁꯨ ꯆꯞ ꯊꯕꯛ ꯆꯠꯇ꯭ꯔꯦ ꯆꯠꯇꯕ ꯀꯨꯏꯔꯦ
ꯃꯄꯥꯟ ꯊꯣꯛꯄꯗ ꯑꯩꯩꯌ ꯇꯤꯟ ꯑꯆꯧꯕ ꯎꯕ
ꯑꯣꯍꯣ
ꯅꯤꯡꯉꯥꯏ ꯆꯩ ꯌꯦꯡꯔ ꯍꯥꯠꯀꯦ ꯇꯧꯕꯅꯤ
ꯑꯣ ꯇꯟꯂꯤꯅꯦ ꯑꯩ ꯑꯗꯨꯗꯣ ꯑꯗꯨꯗꯨꯅꯤ ꯇꯟꯕꯁꯦ
ꯎꯝ
ꯅꯣꯏꯗꯤ ꯀ꯭ꯔꯤ ꯀ꯭ꯔꯤ ꯇꯧꯕ꯭ꯔꯣ ꯍꯧꯖꯤꯛꯄꯨ
ꯍꯨꯖꯤꯛꯇꯤ ꯑꯁ ꯑꯗꯨꯝ ꯑꯉꯥꯡ ꯁꯦꯅꯔꯒ ꯂꯩꯕꯅꯤꯗꯥ ꯇꯥꯎꯗꯦ
ꯅꯪꯒꯤ ꯅꯆꯥꯅꯨꯄꯤꯗꯨ ꯌꯥꯝ ꯁꯤꯡꯈ꯭ꯔꯦꯅꯦ
ꯑꯣ ꯁꯤꯡꯈ꯭ꯔꯦ ꯌꯥꯗ꯭ꯔꯦ ꯂꯝꯍꯦꯟꯈ꯭ꯔꯕ ꯃꯥ
ꯎꯝ ꯅꯍꯥꯟꯗꯣ ꯏꯂꯦꯝ ꯄꯨꯏꯗꯤ ꯍꯥꯏꯔꯒ ꯑꯩꯉꯣꯟꯗ ꯃꯈꯨꯠ ꯀꯩꯅꯣ ꯇꯧꯋꯦ ꯄꯣꯏꯟ ꯇꯧꯋꯦ ꯑꯩ ꯃꯁꯛ ꯈꯪꯉꯦ ꯑꯩꯁꯨ ꯌꯥꯝ ꯍꯔꯥꯎꯈ꯭ꯔꯦꯅꯦ
ꯎꯝ ꯍꯩꯈ꯭ꯔꯕꯅꯤ ꯃ ꯑꯣꯖꯥꯅ ꯍꯥꯏꯈꯔꯦ ꯑꯣꯖꯅ ꯍꯥꯏꯈꯔꯦ
ꯎꯝ
ꯑꯁ ꯍꯨꯃꯥꯡ ꯁꯧꯒꯟꯕ ꯃꯥꯁꯨ
ꯑꯣ
ꯈꯪꯗꯦ ꯀꯌꯥꯃꯨꯛ ꯎꯝ ꯀꯌꯥꯃꯨꯛ ꯁꯥꯒꯟꯕ꯭ꯔꯥ ꯈꯪꯗꯦ ꯌꯥꯝ ꯁꯥꯒꯟꯕꯅꯦ
ꯍꯤꯗꯥꯛꯀꯨꯝꯕ ꯀꯥꯞꯄꯗꯤ ꯂꯣꯏꯔꯕ꯭ꯔ ꯃꯥ
ꯑꯥꯎ ꯅꯥꯏꯟ ꯃꯟꯁ ꯐꯥꯎꯒꯤꯗꯤ ꯂꯣꯏꯔꯦ ꯋꯥꯟ ꯏꯌꯥꯔ ꯋꯥꯟ ꯑꯦꯟ ꯍꯥꯞ ꯏꯌꯥꯔꯒꯤ ꯋꯥꯠꯂꯤ ꯑꯄꯨꯗ ꯂꯥꯎꯒꯗꯧꯕꯗꯤ ꯍꯞꯇꯥ ꯑꯃ ꯑꯅꯤꯅꯤ ꯍꯥꯏꯌꯦ ꯋꯥꯟ ꯋꯥꯟ ꯍꯥꯞ ꯏꯌꯥꯔꯒꯤꯗꯤ
ꯀꯦꯖꯤ ꯀꯌꯥꯗꯤ ꯇꯥꯕ꯭ꯔꯥ ꯃꯥ
ꯍꯣꯖꯤꯛꯔꯣ
ꯎꯝ
ꯍꯨꯖꯤꯛꯇꯤ ꯈꯪꯗꯦꯗ ꯖꯤꯛꯀꯥꯟꯁꯦ ꯆꯥꯛ ꯆꯥꯕ ꯌꯥꯗꯦ ꯃꯥꯁꯦ
ꯎꯪ
ꯆꯥꯛ ꯄꯤꯔꯗꯤ ꯃꯆꯤꯟꯗ ꯃꯌꯥ ꯀꯩꯅꯣꯒꯤ ꯎꯝꯃꯒ ꯆꯥꯛꯇꯣ ꯎꯝꯃꯒ ꯂꯩꯌꯦ ꯌꯣꯠꯁꯟꯕꯗꯣ ꯁꯠ ꯁꯠ ꯌꯣꯁꯟꯗꯦ ꯄꯨꯡ ꯃꯉꯣꯟꯗꯗꯤ ꯁꯦ ꯄꯨꯡ ꯑꯃ ꯑꯅꯤꯅꯤ ꯃꯉꯣꯟꯗ ꯆꯥꯛ ꯄꯤꯕꯁꯦ
ꯑꯗꯨꯒꯤ ꯑꯗꯨꯅ ꯊꯕꯛ ꯑꯣꯏꯕꯅꯤ
ꯃꯆꯦꯁꯤꯡꯅ ꯀ꯭ꯔꯤ ꯀ꯭ꯔꯤꯅ ꯑꯆꯥꯄꯣꯠ ꯄꯤꯕꯒꯤ ꯑꯣꯏꯛꯅꯤ
ꯑꯁ ꯄꯤꯗꯦ ꯄꯤꯒꯦꯔꯥ ꯄꯤꯔꯣꯏꯒꯦꯔꯥ ꯃꯥꯗꯤ ꯑꯗꯨꯝ ꯃꯁꯥꯒꯤ ꯑꯗꯨꯝ ꯇꯧꯅꯦ
ꯎꯝ
ꯇꯧꯔ ꯂꯩꯕꯅꯤ
ꯖꯨꯗꯤꯁꯨ ꯑꯉꯥꯡ ꯑꯣꯏꯔꯤꯉꯩꯗ ꯆꯥꯛ ꯆꯥꯗꯕꯅꯦ ꯃꯦꯒꯤ ꯈꯛꯇꯀꯣ ꯃꯦꯒꯤꯒ ꯌꯦꯔꯨꯝꯗꯣ ꯆꯤꯡ ꯌꯦꯟꯒꯤ ꯃꯔꯨꯝꯗꯣ ꯑꯗꯨ ꯈꯛꯇ ꯑꯗꯨꯝ ꯆꯥꯔꯒ
ꯁꯤ ꯅꯨꯄꯤꯒꯤꯗꯤ ꯌꯦꯔꯨꯝꯗꯤ ꯁꯨꯄꯤ ꯄꯤꯗꯦ ꯄꯤꯔꯗꯤ ꯄꯤꯒꯗꯤ ꯏꯗꯤ ꯄꯤꯔꯗꯤ ꯄꯤꯔꯗꯤ ꯐꯒꯗꯧꯕꯅꯤꯗ ꯌꯦꯔꯨꯝ ꯄꯤꯕꯁꯦ ꯐꯩꯌꯦ ꯍꯥꯏꯕꯅꯤꯗꯣ
ꯃꯤꯔꯣꯜꯁꯨ ꯄꯤꯕꯤꯗꯦ
ꯅꯣꯏꯗꯤ ꯑꯉꯥꯡ ꯁꯦꯟꯅꯕꯁꯨ ꯍꯩꯌꯦ ꯅꯔꯁꯁꯤꯡꯗꯨꯗꯨꯝ ꯀꯩꯅꯣ ꯇꯧꯕꯅꯤꯗ ꯗꯥꯏꯀꯤꯗꯤ ꯈꯪꯉꯃꯅꯤ ꯑꯁꯤ ꯁꯤ ꯍꯥꯏꯕ
ꯑꯁ ꯍꯥꯏꯗꯦ ꯅꯪ ꯆꯟꯅꯅꯕ ꯍꯥꯏꯗꯦ
ꯑꯩꯈꯣꯏꯗꯤ ꯑꯁ ꯀꯔꯤ ꯍꯥꯏꯁꯤꯔꯥ
ꯎꯝ ꯑꯉꯥꯡ ꯌꯣꯛꯄꯗꯣ ꯁꯤꯅꯦ ꯍꯥꯏꯕ ꯂꯩ ꯆꯠꯇ꯭ꯔꯦ ꯆꯥꯛ ꯄꯤꯔ ꯆꯥꯛ ꯑꯗꯨꯝꯁꯤ ꯄꯤꯔꯒ ꯂꯣꯏꯔꯦ ꯁꯪꯒꯣꯝ ꯆꯤ ꯊꯛꯄ ꯑꯗꯨ ꯈꯛꯇ ꯑꯣꯏꯔꯦ
ꯈꯣꯏꯁꯨꯅꯤ ꯑꯁ ꯍꯣꯏꯁꯨ ꯈꯪꯗꯦ ꯃꯤ ꯃꯤꯉꯣꯟꯗ ꯇꯧꯋꯦ ꯍꯥꯏꯕꯣꯏꯅꯤ ꯏꯁꯥꯗ ꯂꯥꯛꯇ꯭ꯔꯗꯤ ꯂꯣꯏꯅꯃꯛ ꯀꯔꯤ ꯇꯧꯅꯤ ꯑꯩꯁꯦ ꯅꯤꯡ ꯆꯪꯕ ꯉꯝꯗꯦ ꯂꯣꯏꯅꯃꯛ ꯀꯥꯎꯋꯦ
ꯎꯝ
ꯃꯤꯅ ꯁꯤ ꯇꯧ ꯁꯤ ꯄꯤꯕ ꯌꯥꯒꯗ꯭ꯔꯣ ꯁꯤ ꯇꯧꯒꯗ꯭ꯔꯣ ꯍꯥꯏꯔꯗꯤ ꯍꯣꯏ ꯑꯈꯥꯡ ꯃꯈꯣꯏꯗ ꯂꯣꯏ ꯑꯗꯨꯝ ꯂꯣꯏ ꯍꯥꯏꯕꯤꯌꯦ ꯗꯨ ꯑꯩꯈꯣꯏꯗ ꯂꯥꯀꯅꯤ ꯀꯔꯤ ꯄꯤꯔꯗꯤ ꯐꯒꯅꯤ ꯍꯥꯏꯗꯤ ꯅꯥꯔꯗꯤꯀꯣ ꯁꯤ ꯇꯧꯔꯗꯤ ꯐꯒꯅꯤ ꯍꯥꯏꯕꯁꯦ ꯅꯤꯡꯖꯥꯡꯕ ꯉꯝꯗꯦ ꯉꯝꯗꯦ
ꯍꯣꯏ ꯃꯤꯗꯤ ꯑꯗꯨꯝ ꯍꯥꯏꯅ ꯇꯧ ꯏꯁꯥ ꯏꯁꯥꯗ ꯂꯥꯛꯈ꯭ꯔꯗꯤ ꯇꯧꯕ ꯑꯗꯨ ꯂꯣꯏꯅ ꯀꯥꯎꯈ꯭ꯔꯦ ꯀꯔꯝ ꯍꯥꯏꯅ ꯇꯧꯁꯤꯔꯥ ꯍꯥꯏꯕꯀꯣ ꯍꯦꯛ ꯇꯧꯕꯅꯦ
ꯎꯝ ꯌꯦꯟ ꯇꯥꯗꯦꯗ
ꯉꯥꯡꯗꯤ ꯇꯨꯝꯈ꯭ꯔꯕ꯭ꯔꯥ
ꯆꯨꯝꯗ꯭ꯔꯤ
ꯎꯝ
ꯇꯨꯝꯗꯕꯤꯗ ꯂꯩꯌꯦ
ꯎꯝ
ꯍꯧꯖꯤꯛ ꯃꯕꯣꯛ ꯀꯣꯏꯕ ꯆꯠꯄꯖꯅꯤ ꯍꯨꯃꯥꯡ ꯉꯥꯛꯇ ꯇꯧꯔ ꯂꯥꯛꯑꯦ
ꯑꯣ
ꯅꯨꯡꯁꯥꯗ ꯀꯗꯥꯏꯗ ꯆꯠꯀꯦ
ꯃꯆꯥ ꯃꯔꯛꯁꯤꯗꯤ ꯀꯗꯥꯏꯗ ꯌꯥꯎꯕ꯭ꯔꯥ ꯍꯪ
ꯃꯤꯗꯤ ꯌꯨꯝ ꯁꯥꯕ ꯌꯨꯝ ꯁꯥꯕ ꯉꯥꯛꯇ ꯒ꯭ꯔꯨꯝ ꯒ꯭ꯔꯦꯡ ꯒ꯭ꯔꯨꯝ ꯒ꯭ꯔꯦꯡ ꯇꯧꯔꯒ ꯂꯩꯔꯦ꯫ ꯈꫭꯏꯅꯗꯤ ꯁꯥꯅꯤꯡꯉꯥꯏꯁꯨ ꯂꯩꯇꯕꯀꯣ ꯃꯤ ꯁꯥꯕꯗꯣ ꯌꯦꯠ ꯗꯨꯝ ꯌꯦꯡꯂꯒ ꯂꯩꯔꯦ꯫
ꯎꯝ꯫ ꯉꯝꯗꯦꯗ ꯑꯩꯈꯣꯏꯗꯤ ꯁꯤꯗ ꯂꯩꯕꯗꯒꯤꯁꯨ ꯂꯥꯁ꯭ꯠꯇ ꯕꯔꯥꯗ ꯂꯩꯕ꯭ꯔꯥ ꯈꯪꯄꫭꯟꯇꯦ ꯂꯩꯅꯤꯡꯉꯥꯏꯁꯨ ꯂꯩꯇꯦ ꯁꯦꯝꯅꯤꯡꯉꯥꯏꯁꯨ ꯂꯩꯇꯦ ꯋꯥꯏꯗ ꯌꯨꯝꯗ ꯂꯩꯕꯁꯨ
ꯍꯣꯏ
ꯊꯕꯛ ꯇꯧꯕꯁꯨ ꯋꯥꯏꯑꯦ ꯊꯕꯛ ꯑꯥ ꯊꯕꯛ ꯇꯧꯗꯕꯁꯨ ꯋꯥꯏꯑꯦ
ꯃꯤ ꯍꯥꯏꯕꯗꯤ ꯑꯁꯤꯅꯤ ꯊꯕꯛ ꯂꯩ ꯇ꯭ꯔꯥꯗꯤ ꯏꯁ ꯊꯕꯛ ꯂꯩꯔꯗꯤ ꯑꯗꯨꯝ ꯁꯨꯔꯒ ꯇꯧꯅꯤꯡꯉꯥꯏ ꯍꯥꯏꯒꯅꯤꯀꯣ ꯊꯕꯛ ꯑꯃꯨꯛ ꯂꯩꯔꯗꯤ ꯑꯃꯨꯛꯀ ꯑꯁ ꯋꯥꯏꯌꯦ ꯇꯜꯂꯦ ꯍꯥꯏꯔꯛꯒꯅꯤ ꯌꯨꯝꯗ ꯑꯗꯨꯝ ꯐꯝꯔꯥꯁꯨ
ꯄꯩꯁꯥ ꯊꯣꯛꯐꯝ ꯂꯩꯔꯗꯤ ꯐꯒꯅꯤꯗ
ꯊꯕꯛ ꯁꯨꯔꯁꯨ ꯋꯥꯏ ꯍꯥꯏꯒꯅꯤ ꯌꯨꯝꯗ ꯑꯗꯨꯝ ꯂꯩꯔꯒ ꯂꯩꯔꯁꯨ ꯋꯥꯏ ꯍꯥꯏ ꯃꯤꯒꯤꯗꯤ ꯋꯥꯕ ꯉꯥꯛꯇ ꯀꯣ ꯄ꯭ꯔꯤꯊꯤꯕꯤ ꯑꯁꯤ ꯋꯥꯕ ꯋꯥꯕ
ꯎꯝ꯫
ꯑꯗꯨ ꯉꯥꯛꯇ ꯉꯥꯏꯔꯦꯅꯦ
ꯎꯝ꯫
ꯂꯩꯍꯧ ꯕꯕꯥꯏꯍꯦ
ꯕꯖꯥꯔ ꯆꯠꯁꯤꯔꯣ
ꯑꯥ
ꯕꯖꯥꯔ ꯀꯥꯁꯤꯔꯥ
ꯑ ꯑꯁ ꯀꯥꯅꯤꯡꯗꯦꯗ ꯅꯨꯡꯁꯥ ꯁꯥꯏꯌꯦ
ꯍꯣꯏ ꯁꯥꯗꯤ ꯁꯥꯏ ꯑꯗꯨꯝ ꯌꯨꯝꯗ ꯈꯛꯇ ꯂꯩꯕ ꯋꯥꯏ ꯍꯥꯏꯔꯗꯤ ꯕꯖꯥꯔ ꯑꯗꯨꯝ ꯀꯣꯏꯕ ꯆꯠꯁꯤꯔꯥ ꯍꯥꯏꯕꯅꯤꯗ
ꯑꯁ ꯏꯆꯥ ꯅꯨꯄꯤꯁꯦ ꯇꯨꯝꯅꯤꯡꯕ ꯃꯥꯜꯂꯦ ꯇꯨꯝꯍꯟ
ꯑꯣ
ꯌꯥꯔꯣꯏ ꯎꯄꯥꯏ ꯂꯩꯇꯦ ꯕꯖꯥꯔ ꯆꯠ ꯆꯠꯅꯤꯡꯉꯥꯏꯁꯨ ꯄꯩꯁꯥ ꯂꯩꯇꯦ꯫ ꯃꯥꯁꯨ ꯇꯨꯝꯅꯤꯡꯕ ꯃꯥꯜꯂꯦ
ꯅꯪꯁꯤ ꯇꯨꯝ ꯅꯪꯁꯨ ꯇꯨꯝꯅꯤꯡꯕ ꯃꯈꯣꯜ ꯈꯔ ꯂꯥꯛꯑꯦꯀꯣ
ꯍꯣꯏ ꯑꯉꯥꯡ ꯁꯦꯟꯅꯕꯒꯤꯔꯥ ꯈꯪꯗꯦ꯫
ꯗꯨꯒꯤꯔꯥ ꯅꯪꯒꯤ ꯃꯈꯣꯟꯁꯦ ꯈꯔ ꯇꯨꯝꯅꯤꯡꯕ ꯃꯈꯣꯟ ꯂꯥꯛꯈ꯭ꯔꯦꯅꯦ ꯎꯝ
ꯂꯥꯏ ꯑꯩ
ꯅꯪꯗꯤ ꯃꯇꯝ ꯂꯩꯕ ꯈꯪꯗꯗꯅ ꯇꯣ ꯑꯥ ꯀꯥ ꯀꯩꯅꯣ ꯅꯨꯃꯤꯠꯁꯦ ꯇꯥꯔꯝꯕꯅꯦ ꯑꯉꯥꯡꯁꯤ ꯁꯦꯟꯅꯥꯕꯅꯤꯅ
ꯑꯣ ꯆꯥꯛ ꯄꯤꯖꯕꯗ ꯀꯣ ꯃꯇꯝ ꯂꯣꯏꯅꯃꯛ ꯇꯥꯕꯅꯤ ꯄꯨꯡ ꯕꯥꯔꯣ ꯑꯗꯥꯢꯋꯥꯏꯗ ꯃꯥ ꯆꯥꯛ ꯆꯥꯕ ꯂꯣꯏꯕꯅꯤ
ꯎꯝ
ꯃꯤꯒꯤ ꯈꯪꯗꯦ
ꯀꯛꯆꯦꯡꯅ ꯆꯦꯛꯄꯒꯤꯔ ꯈꯪꯗꯦꯍꯦ ꯑꯩꯒꯤ ꯈꯣꯡꯁꯨ
ꯎꯝ ꯍꯝ
ꯀꯩꯅꯣꯅꯔꯥ ꯃꯣꯁꯀꯨꯏꯇꯣꯅ
ꯀꯛ ꯀꯛꯆꯤꯡ ꯑꯆꯧꯕꯅ ꯆꯤꯛꯔꯒ ꯂꯩꯌꯦ ꯍꯧꯖꯤꯛꯁꯨ ꯑꯉꯣꯟꯗ ꯑꯦ ꯍꯦ ꯇꯨꯝꯅꯤꯡꯉꯦ ꯑꯁꯦꯡꯕꯒꯤ
ꯎꯝ ꯃꯣꯁꯀꯨꯏꯇꯣꯁꯨ ꯌꯥꯝꯃꯦ
ꯑꯣ
ꯀꯥꯡ ꯀꯣ
ꯑꯥ
ꯀꯥꯡꯁꯨ ꯂꯩꯌꯦ
ꯃꯔꯣꯛ ꯁꯥꯕ ꯆꯥꯕꯩ ꯑꯩ ꯄꯨꯛ ꯆꯥꯛꯏꯅꯦ
ꯑ ꯄꯨꯛ ꯅꯥꯕ꯭ꯔꯥ
ꯎꯝ
ꯎꯝ ꯐꯥꯔꯦ ꯑꯗꯨ ꯑꯣꯏꯔꯗꯤ ꯇꯨꯝꯅꯤꯡꯔꯗꯤ
ꯐꯔꯦ ꯐꯔꯦ